ꯍꯥꯎ ꯇꯥꯕ꯭ꯔꯣ ꯀꯩꯗꯧꯔꯤꯅꯣ
ꯍꯤꯞꯄꯤ
ꯇꯨꯝꯃꯥꯒꯦꯔꯣ ꯇꯥꯏꯌꯦ ꯇꯥꯏꯌꯦ ꯇꯥꯏꯌꯦ
ꯀꯌꯥꯝ ꯇꯥꯏ ꯀꯌꯥꯝ ꯍꯧꯅ
ꯀꯩ ꯍꯥꯏꯕꯅꯣ
ꯀꯌꯥꯝ ꯍꯧꯅ ꯇꯥꯒꯦꯕ
ꯑꯗꯨꯝ ꯍꯧꯋꯦ ꯀꯩꯅꯣ ꯀꯩ ꯃꯊꯦꯜ ꯆꯥꯔꯒꯦ
ꯁꯧꯒ꯭ꯔꯤ
ꯀꯩꯅꯣ ꯉꯁꯤꯁꯦ ꯁꯧꯒ꯭ꯔꯤꯒꯤ ꯅꯨꯃꯤꯠꯔꯣ ꯁꯧꯒ꯭ꯔꯤꯒꯤ ꯉꯥꯛꯇ ꯆꯥꯏꯑꯦ ꯁꯤꯕꯣ
ꯁꯧꯒ꯭ꯔꯤ ꯅ ꯍꯥꯎꯕꯅꯦ ꯑꯗꯨꯅꯅꯦ
ꯏꯟꯖꯥꯡ ꯑꯥ ꯑꯣꯛ ꯊꯣꯡꯉꯁꯨ ꯁꯧꯒ꯭ꯔꯤ ꯍꯥꯞ ꯄꯤ ꯍꯥꯏꯕꯗꯨꯅꯤ ꯍꯧꯖꯤꯛꯀꯤ ꯃꯇꯝꯁꯦ ꯍꯧꯖꯤꯛꯀꯤ ꯃꯇꯝꯁꯦ
ꯑꯥ
ꯁꯧꯒ꯭ꯔꯤ ꯑꯗꯨꯝ ꯍꯥꯞꯄꯦ ꯆꯝꯐꯨꯠꯁꯨ ꯑꯗꯨꯝ ꯆꯥꯏꯌꯦ ꯀꯥꯡꯁꯣꯏꯁꯨ ꯆꯥꯏꯌꯦ ꯄꯣꯛ ꯊꯣꯡꯕꯗꯁꯨ ꯑꯗꯨꯝ ꯍꯥꯞꯄꯦ
ꯁꯥꯕꯅꯤꯅꯀꯣ ꯑꯆꯝꯕ ꯑꯗꯨꯝ ꯀꯩ ꯏꯟꯖꯥꯡ ꯆꯥꯔꯒꯦ
ꯑꯩꯗꯤ ꯉꯁꯤꯗꯤ ꯀꯥꯡ ꯅꯨꯃꯤꯠꯅꯤꯅ ꯑꯍꯥꯎꯕ ꯆꯥꯑꯦ ꯀꯥꯡꯒꯤ ꯀꯥꯡꯒꯤ ꯈꯦꯆ꯭ꯔꯤ ꯆꯥꯏꯌꯦ ꯍꯥꯎꯋꯦ ꯑꯗꯣ
ꯏꯃꯥꯟꯅꯕꯤ ꯂꯩꯕ꯭ꯔꯣ
ꯍꯥꯥ
ꯏꯃꯥꯅꯕꯤꯅ ꯄꯤꯔꯩꯌꯥ ꯅꯠꯇ꯭ꯔ ꯌꯨꯝꯗ
ꯃꯥꯅꯦ ꯃꯥꯅꯦ ꯄꯤꯔꯛꯏꯅꯦ
ꯑꯣ ꯑꯁ ꯑꯩꯖꯨ ꯕꯥꯃꯣꯟ ꯏꯃꯥꯟꯅꯕꯤ ꯑꯃꯅꯤ ꯂꯩꯒꯤꯕꯅꯦ ꯀꯩꯃ ꯍꯥꯏꯔꯛꯇꯦ ꯃꯋꯥ ꯃꯈꯣꯜ ꯀꯩꯝ ꯍꯥꯏꯔꯛꯇꯦ ꯍꯣꯏ ꯃꯦꯟꯕꯨ ꯂꯥꯎꯗꯦ
ꯑꯁ ꯂꯣꯏꯔꯦꯍꯦ ꯀꯩꯝꯇꯒ ꯍꯥꯏꯔꯛꯇ꯭ꯔꯥ ꯍꯥꯏꯁꯦ
ꯍꯥꯏꯔꯛꯇꯦ ꯅꯝꯕꯔ ꯒ ꯁꯤꯟꯒ꯭ꯔꯕ ꯈꯪꯗꯦ
ꯑꯩ ꯑꯩꯗꯤ ꯑꯩꯉꯣꯟꯗ ꯄꯤꯔꯛꯄꯗꯤ ꯕꯥꯃꯣꯟꯅ ꯄꯤꯔꯛꯄ ꯅꯠꯇꯦ
ꯑꯣ ꯑꯥ ꯕꯥꯃꯣꯟꯅ ꯇꯧꯕꯗꯣ ꯃꯤꯅ ꯄꯤꯔꯛꯄ
ꯍꯣꯏ ꯍꯣꯏ ꯑꯗꯣ ꯌꯥꯝ ꯍꯥꯎꯋꯦ ꯃꯣꯏꯒꯤ
ꯎꯝ ꯍꯥꯎꯕꯅꯦ ꯍꯥꯎꯇ꯭ꯔꯖꯨ ꯉꯁꯤ ꯅꯨꯃꯤꯠꯁꯤꯅ ꯃꯍꯥꯎ ꯂꯩꯕꯣꯏ ꯅꯤꯡꯕꯅꯤ ꯍꯥꯏꯗꯤ ꯋꯥꯔꯤꯗꯣ ꯁꯨꯝ ꯅꯨꯃꯤꯠꯅꯤꯅꯀꯣ
ꯑꯥ ꯈꯨꯍꯥꯎ ꯑꯃ ꯇꯧꯋꯦ ꯅꯍꯥꯟ ꯃꯃꯥꯡꯗ ꯆꯥꯕꯗꯨꯗꯤ ꯍꯥꯎꯔꯁꯨꯀꯣ ꯌꯧꯗꯦꯕꯀꯣ
ꯎꯝ ꯑꯃ ꯑꯩ ꯑꯃ ꯍꯥꯏꯒꯦꯁꯦ ꯍꯩꯀ꯭ꯔꯨ ꯍꯤꯗꯣꯡꯕ ꯅꯨꯃꯤꯠꯇꯅꯦ
ꯑꯥ
ꯍꯩ ꯑꯗꯨꯒꯤ ꯃꯃꯥꯡꯗ ꯆꯥꯕ ꯍꯩꯀꯨꯗꯤ ꯍꯥꯎꯇꯦꯀꯣ ꯍꯩꯀꯨ ꯍꯤꯗꯣꯡꯕ ꯅꯨꯃꯤꯠꯇ ꯆꯥꯕꯗꯤ ꯍꯥꯎꯕꯣꯏ ꯅꯤꯡꯕꯅꯦꯕ
ꯍꯥꯍꯥ ꯈꯪꯗꯦ ꯑꯗꯨꯕꯨꯗꯤ ꯑꯩꯗꯤ ꯑꯗꯣ ꯃꯃꯥꯡꯗ ꯆꯥꯕꯗꯣ ꯀꯥꯡ ꯅꯨꯃꯤꯠꯇꯅꯦ ꯑꯩꯅ ꯆꯥꯕꯗꯣ ꯅꯪꯗꯤ ꯆꯠꯇ꯭ꯔꯣ ꯍꯟꯗꯛꯇꯤ ꯀꯥꯡ ꯆꯠꯇ꯭ꯔꯦ ꯑꯩ
ꯆꯠꯇꯦ ꯉꯁꯤꯒꯤ ꯐꯃꯨꯡꯗꯩ ꯍꯧꯒꯠꯇ꯭ꯔꯤꯗ
ꯑꯁ ꯂꯣꯏꯔꯦ ꯍꯦ ꯅꯪꯁꯨ
ꯅꯨꯡꯗꯥꯡ ꯋꯥꯏꯔꯝ ꯊꯣꯛꯀꯗꯧ ꯊꯣꯛꯀꯦ ꯇꯧꯔꯝꯕꯅꯦꯕ ꯅꯣꯡꯖꯦ ꯄꯨꯡ ꯃꯉꯥ ꯇꯥꯗ꯭ꯔꯤꯉꯩꯗꯩ ꯆꯨꯕꯗꯨꯅ ꯍꯧꯖꯤꯛꯐꯥꯎ ꯂꯦꯞꯇ꯭ꯔꯤ
ꯑꯁ ꯅꯪꯗꯤ ꯃꯄꯥꯟꯒ ꯊꯣꯛꯇꯔꯦꯅꯤꯀꯣ
ꯑꯥ ꯀꯩ ꯇꯧꯔꯤꯒꯦ ꯀꯣꯂꯦꯖ ꯇꯝꯃꯤꯔꯣ ꯊꯕꯛ ꯇꯧꯔꯤꯔꯥ
ꯀꯔꯤ ꯊꯕꯛ ꯇꯧꯔꯝꯅꯦ ꯑꯩ ꯑꯩꯁꯤꯕꯨ ꯑꯉꯥꯡ ꯃꯥꯟꯕꯔꯣꯅꯦ
ꯃꯥꯟꯕꯨꯗꯤ ꯃꯥꯥꯟꯗꯦ ꯑꯗꯨꯅꯅꯦ ꯑꯩꯖꯨ ꯀꯣꯂꯦꯖ ꯇꯝꯃꯤꯔ ꯊꯕꯛ ꯇꯧꯔꯤꯔ ꯍꯪꯉꯤꯖꯦ
ꯀꯣꯂꯦꯖ ꯂꯣꯏꯔꯦꯗꯦ ꯑꯗꯣ
ꯑꯣ ꯀꯩ ꯊꯕꯛ ꯇꯧꯕ
ꯀꯩ ꯊꯕꯛ ꯇꯧꯔꯝꯗꯧ ꯃꯥꯜꯂꯤ ꯆꯤꯟꯁꯦ ꯌꯥꯝꯅ ꯉꯥꯡꯕ ꯍꯩ
ꯈꯪꯗꯦ ꯈꯪ ꯈꯪꯉ ꯈꯪꯉꯒꯕꯨ ꯍꯪꯉꯤꯈꯤꯗ꯭ꯔꯣ
ꯑꯗꯣ ꯅꯪ ꯈꯪꯗꯦ ꯑꯗꯨꯝ ꯈꯜꯂꯣꯅꯦ
ꯑꯥ ꯄꯔꯥꯏꯕꯦꯠꯀꯤ ꯒꯨꯝꯕ
ꯅꯠꯇ꯭ꯔꯒꯅ ꯑꯣꯖꯥꯒꯨꯝꯕ
ꯑꯩꯁꯦ ꯑꯁꯦꯝꯕ ꯃꯤꯅ ꯍꯥꯏꯕꯅꯤ ꯑꯩꯁꯦ ꯑꯣꯖꯥ ꯑꯣꯏꯔꯝꯃꯗꯤ ꯄꯥꯛꯀꯗꯕꯅꯤꯀꯣꯅ ꯍꯥꯏꯕꯤ
ꯑꯣ ꯑꯗꯨꯗꯤ ꯑꯣꯖꯥ ꯅꯠꯇ꯭ꯔꯦ ꯍꯧꯖꯤꯛ ꯄ꯭ꯔꯥꯏꯚꯦꯠꯀꯤ ꯇꯧꯕ꯭ꯔꯥ
ꯑꯩ ꯍꯣꯁꯄꯤꯇꯥꯜꯗ ꯇꯧꯋꯦ
ꯑꯣ ꯅꯔꯁ ꯑꯣꯏꯔꯤꯔ ꯑꯗꯨꯗꯤ
ꯃꯥꯅꯦ
ꯅꯔꯁꯇꯤ ꯑꯁꯁꯥ ꯇꯨꯋꯦꯞ ꯂꯣꯏꯕꯗꯒꯤ ꯕꯤ ꯌꯦꯁꯤꯡ ꯅꯔꯁꯤꯡ ꯇꯧꯔꯦ ꯑꯗꯨꯗꯤ
ꯍꯣꯏ
ꯀꯩ ꯍꯣꯁꯄꯤꯇꯥꯜꯗ꯫
ꯑꯩ ꯔꯤꯝꯁꯇ ꯆꯠꯂꯦ꯫
ꯑꯣ ꯑꯗꯨꯗꯤ ꯃꯌꯥꯝ ꯂꯩꯔꯝꯒꯅꯤ
ꯈꯪꯗꯦꯗ ꯑꯗꯨꯝ ꯀꯩ ꯍꯥꯏꯗꯣꯏꯅꯣ ꯑ ꯑꯗꯨ ꯑꯩ ꯑꯩꯅ ꯀꯩꯅꯣꯅꯦꯕ꯫ ꯏꯃꯥꯟꯅꯕꯅ ꯄꯤꯔꯛꯄꯅꯦꯕꯀꯣ꯫
ꯑꯁ ꯌꯥꯝ ꯍꯥꯎꯋꯦ ꯑꯗꯨꯒ ꯍꯩꯅꯧꯁꯨ ꯄꯤꯕꯤꯔꯛꯑꯦ ꯑꯁ ꯌꯥꯝ ꯊꯨꯝꯃꯦ ꯍꯥꯎꯋꯦ ꯃꯣꯏ ꯃꯃꯥꯡꯗꯁꯨ ꯄꯤꯔꯛꯑꯦ ꯍꯟꯗꯛꯁꯨ ꯑꯗꯨꯝ ꯄꯤꯔꯛꯑꯦ꯫
ꯑꯗꯨ ꯒꯨꯠ ꯇꯥꯔꯦꯅꯦ꯫ ꯅꯃꯥꯟꯅꯕꯗꯣ ꯒꯨꯠ ꯇꯥꯔꯦꯅꯦ꯫
ꯍꯣꯏ ꯑꯁ ꯃꯕꯨꯛ ꯌꯥꯝ ꯐꯩꯌꯦ꯫
ꯎꯝ꯫
ꯑꯩꯅ ꯇꯤꯟꯅꯕ ꯑ ꯃꯤꯖꯦ ꯐꯩ ꯍꯥꯏꯕ ꯂꯩꯗꯅꯀꯣ꯫ ꯌꯥꯝꯅ ꯈꯪꯕꯤꯕꯗꯣ꯫ ꯑꯗꯣ ꯑꯩꯁꯨ ꯑꯩꯒꯤ ꯑꯩꯒꯤ ꯀꯨꯝꯍꯩ ꯃꯇꯝꯗ ꯑꯗꯨꯝ ꯄꯤꯕꯤꯕꯅꯦ ꯑꯩꯁꯨ꯫
ꯐꯩ꯫ ꯑ ꯍꯧꯖꯤꯛ ꯅꯨꯡꯗꯥꯡ ꯗꯤꯌꯨꯇꯤ ꯂꯩꯇꯦ꯫ ꯑꯌꯨꯛꯇ ꯂꯩꯌꯦ꯫
ꯑꯩꯅꯦ ꯑꯩꯗꯣ ꯅꯥꯔꯨꯔꯦꯕꯀꯣ ꯅꯨꯃꯤꯠ ꯃꯉꯥ ꯇꯔꯨꯛꯅꯤ ꯑꯩꯅ ꯅꯥꯔꯨꯕꯒꯤ ꯁꯨꯇꯤ ꯑꯗꯨꯝ ꯂꯧ ꯈꯤꯕꯗꯣ ꯑꯁꯦꯡꯕꯗꯤ ꯉꯁꯤꯁꯦ ꯆꯠꯀꯗꯕꯅꯦꯕ ꯗ꯭ꯌꯨꯇꯤꯁꯦ ꯊꯕꯛꯁꯦ ꯆꯠꯀꯗꯕꯗꯣ ꯉꯔꯥꯡꯗꯣ ꯕꯣꯜꯗꯣ ꯌꯦꯡꯅꯤꯡꯃꯟꯕꯒꯤ ꯌꯦꯡꯉꯨꯔꯦ ꯄꯨꯡ ꯑꯅꯤ ꯃꯈꯥꯏ ꯈꯥꯏ ꯍꯦꯟꯅ ꯇꯨꯝ ꯄꯨꯡ ꯑꯍꯨꯝ ꯑꯗꯨꯋꯥꯏꯗ ꯇꯨꯝꯕ ꯄꯨꯡ ꯇꯔꯨꯛꯇ ꯆꯠꯀꯗꯕꯗꯣ ꯍꯧ ꯒꯠꯄ ꯉꯝꯗ꯭ꯔꯦ ꯆꯠꯇ꯭ꯔꯦ ꯑꯗꯨꯝ
ꯑꯣ ꯑꯗꯨꯗꯤ ꯍꯣꯁꯄꯤꯇꯥꯜꯒꯤ ꯀ꯭ꯋꯥꯇꯔꯗ ꯂꯩꯕ꯭ꯔꯥ
ꯑꯩꯗꯤ ꯂꯩꯇꯦ ꯀ꯭ꯋꯥꯇꯔꯗ ꯑꯩ ꯀ꯭ꯋꯥꯇꯔ ꯑꯩꯗꯤ ꯊꯕꯛꯇꯣ ꯇꯧꯕꯗꯣ ꯀꯨꯏꯗ꯭ꯔꯤꯕꯅꯤꯅꯀꯣ ꯊꯥ ꯑꯍꯨꯝ ꯃꯔꯤ ꯁꯨꯗ ꯉꯥꯏꯔꯤꯕ
ꯃꯔꯥꯏꯕꯛ ꯐꯩꯅꯦ ꯑꯗꯨꯗꯤ ꯒꯣꯕꯔꯃꯦꯟꯠꯗ ꯇꯧꯍꯧꯔꯤꯗꯣ
ꯗꯥꯎꯅꯦ
ꯑꯗꯨꯅꯦ ꯍꯥꯏꯁꯦ ꯃꯤꯗꯤ ꯑ ꯇꯝꯕ ꯂꯣꯏꯔꯒ ꯐꯪꯗꯕ ꯄ꯭ꯔꯥꯏꯚꯦꯠꯇ ꯇꯧꯅꯕ ꯃꯌꯥꯝ ꯌꯥꯎꯔꯤꯅꯦꯕ
ꯑꯥ
ꯑꯗꯨ ꯃꯣꯏꯒꯤ ꯔꯤꯒꯨꯂꯔ ꯄꯥꯔꯃꯤꯅꯦꯟꯒꯨꯝꯕ ꯑꯗꯩ ꯀꯟꯇ꯭ꯔꯤꯛꯀꯨꯝꯕ ꯂꯩꯕ꯭ꯔꯥ ꯅꯔꯁꯁꯨ
ꯍ ꯍꯣꯏ ꯂꯩꯌꯦ
ꯑꯍꯥꯟꯕꯗ ꯀꯟꯇꯦꯛꯗ ꯂꯧꯕ꯭ꯔꯥ ꯅꯠꯇ꯭ꯔꯥ ꯗꯥꯏꯔꯦꯛ ꯄꯥꯔꯃꯤꯅꯦꯟꯗ ꯂꯧꯕꯁꯨ ꯌꯥꯎꯕ꯭ꯔꯥ
ꯀꯩ ꯍꯥꯏꯕ
ꯑꯩꯅ ꯍꯥꯏꯗꯤ ꯄꯔꯃꯤꯅꯦꯟꯗꯣ
ꯑꯗꯨꯗꯤ ꯆꯍꯤ ꯃꯉꯥ ꯇꯔꯨꯛ ꯇꯧꯔꯀꯥꯟꯗ ꯇꯥꯒꯗꯕ
ꯑꯩꯅ ꯍꯪꯕꯗꯤꯀꯣ ꯄꯥꯔꯃꯤꯅꯦꯟꯗ ꯗꯥꯏꯔꯦꯛ ꯇꯥꯕ ꯂꯧꯕ ꯌꯥꯎꯕꯔꯥ ꯅꯠꯇ꯭ꯔꯒꯅ ꯑꯍꯥꯟꯕꯗ ꯂꯣꯏꯅ ꯀꯟꯇꯦꯛꯇ ꯆꯠꯄ꯭ꯔꯥ ꯍꯥꯏꯕ
ꯑꯍꯥꯟꯕꯅꯀꯣ ꯀꯣꯟꯇ꯭ꯔꯦꯛꯇ ꯂꯣꯏꯅ ꯆꯠꯄꯅꯦ
ꯑꯣ ꯑꯗꯨꯒ ꯃꯥꯅ ꯇꯧꯔꯤꯕ ꯃꯇꯨꯡ ꯏꯟꯅꯅꯦꯕ ꯔꯤꯒꯨꯂꯔ ꯇꯥꯔꯛꯀꯗꯣꯏꯁꯦ
ꯍꯣꯏ ꯍꯣꯏ ꯍꯣꯏ ꯑꯩꯈꯣꯏꯅ ꯊꯕꯛ ꯇꯧꯁꯦ ꯑꯩꯈꯣꯏꯒꯤ ꯄꯔꯐꯣꯔꯃꯦꯟꯁ ꯀꯣ ꯑꯗꯨꯒ ꯊꯕꯛꯇꯣ ꯐꯖꯅ ꯇꯧꯔꯦ ꯑꯗꯨꯒꯤ ꯃꯤꯁꯨ ꯌꯥꯝꯃꯦ ꯍꯥꯏꯔꯀꯥꯟꯗ ꯇꯥꯒꯗꯕꯅꯦꯅ
ꯀꯝꯇꯦꯛꯅꯤꯅ ꯌꯥꯝ ꯌꯥꯝ ꯀꯟꯅ ꯆꯥꯎꯕ ꯑꯣꯏꯔꯃꯀꯣ ꯁꯦꯂꯔꯤꯗꯣ
ꯆꯥꯎꯗꯦ ꯆꯥꯎꯗꯦ ꯑꯁ ꯑꯗꯣ ꯄ꯭ꯔꯥꯏꯚꯦꯠ ꯄ꯭ꯔꯥꯏꯚꯦꯠꯇꯒꯤꯗꯤ ꯐꯩꯅ
ꯐꯔꯡꯒꯅꯤ ꯑꯗꯨꯕꯨꯗꯤ
ꯄ꯭ꯔꯥꯏꯚꯦꯠꯗꯤ ꯂꯤꯁꯤꯡ ꯇꯔꯨꯛ ꯇꯔꯦꯠꯇꯒꯤꯍꯧ
ꯎꯝ ꯑꯩ ꯇ꯭ꯋꯦꯟꯇꯤ ꯌꯧꯕ꯭ꯔꯥ
ꯍꯣꯢ ꯍꯣꯏ ꯅꯪ ꯈꯣꯟꯁꯦ ꯏꯃꯥꯟꯅꯕ ꯌꯥꯝ ꯃꯥꯟꯅꯕ ꯑꯃ ꯂꯩꯌꯦ
ꯑꯅꯤ ꯁꯨꯔꯦ ꯅꯪꯒ ꯑꯩꯈꯣꯟ ꯏꯃꯥꯟꯅꯕ ꯃꯥꯜꯂꯦꯅ ꯍꯥꯏꯁꯦ
ꯑꯁꯦꯡꯕ ꯑꯁ ꯌꯥꯝ ꯃꯥꯜꯂꯦ ꯄꯨꯔꯥ ꯄꯨꯔꯥ ꯃꯥꯜꯂꯦ ꯑꯩ ꯐꯥꯒꯤꯅꯗꯦ ꯑꯁꯦꯡꯕꯅꯦ
ꯀꯣꯄꯤ ꯑꯣꯏꯒ ꯃꯥꯅꯤ
ꯈꯪꯗꯦ ꯌꯥꯝ ꯃꯥꯜꯂꯦ ꯍꯥꯏꯕ ꯅꯪ ꯀꯣꯟꯗꯣ
ꯑꯩꯒꯤ ꯀꯣꯟꯕꯁꯨ ꯅ ꯑꯣꯏꯔꯝꯃꯅꯤ ꯅꯪꯒꯤ ꯏꯃꯥꯟꯅꯕꯗꯣ
ꯈꯪꯗꯦꯗ ꯌꯥꯝ ꯃꯥꯜꯂꯦ ꯑꯁꯁꯨ ꯅꯣꯡ ꯆꯨꯕꯒꯤꯀꯣ ꯃꯩ ꯂꯥꯛꯇ꯭ꯔꯦ ꯑꯗꯣ ꯋꯤꯟꯗꯣꯁꯦ ꯍꯥꯡꯕꯤꯕꯒꯤ ꯀꯥꯡ ꯆꯤꯛꯄꯅ ꯂꯣꯏ
ꯃꯩꯗꯤ ꯃꯨꯠꯈꯤꯗ ꯃꯩꯗꯤ ꯂꯥꯛꯑꯦꯕ ꯑꯔꯕ ꯅꯣꯡ ꯀꯟꯅ ꯆꯨꯢ
ꯂꯥꯛꯇꯦ
ꯌꯥꯁꯤ ꯍꯥꯏꯥꯏ ꯑꯣꯏꯗꯔꯒ
ꯑꯁ ꯑꯁꯤ ꯂꯥꯟꯁꯤ ꯂꯣꯏ ꯂꯥꯛꯇ ꯃꯥꯜꯂꯦ
ꯀꯥꯏꯗ ꯂꯩꯅꯣ ꯍꯧꯖꯤꯛꯅ
ꯑꯗꯨꯗꯤ ꯈꯪꯗꯦ ꯍꯥꯏꯔꯣꯏ
ꯑꯣ
ꯑꯅꯛꯄꯗ ꯂꯩꯌꯦ ꯍꯣꯏ ꯑꯅꯛꯄꯗ ꯑꯁ ꯃꯩ ꯃꯨꯠꯄꯒꯤ ꯅꯨꯡꯉꯥꯏꯇꯦ ꯂꯩꯕ ꯀꯩꯅꯣꯁꯨ ꯂꯩꯇꯕ ꯑꯩꯗꯣ ꯀꯗꯣꯁꯨ
ꯅꯣꯡ ꯆꯨꯕꯔ ꯑꯗꯨꯗꯖꯨ
ꯅꯣꯡ ꯆꯨꯏꯌꯦ
ꯃꯁꯤꯁꯦ ꯅꯣꯡꯒ ꯑꯗꯨꯝ ꯆꯨꯏꯀꯣ ꯑꯩꯈꯣꯏꯗꯤ ꯅꯣꯡ ꯀꯟꯅ ꯆꯨꯢ
ꯀꯩꯅꯣꯅꯦ ꯑꯗꯨꯝ ꯆꯨꯕ꯭ꯔꯅꯦ ꯆꯨꯗꯦꯍꯦ ꯍꯧꯖꯤꯛ ꯈꯛꯇ ꯆꯨꯕꯅꯦꯍꯦ
ꯑꯩꯈꯣꯏꯗꯤ ꯑꯗꯨꯝ ꯆꯨꯏ
ꯑꯁ ꯆꯨꯗꯦ ꯑꯁꯤꯗꯗꯤ ꯆꯨꯗꯦ ꯑꯗꯨꯒ ꯑꯁ
ꯄꯨꯡ ꯇꯔꯥꯃꯨꯛꯇꯤ ꯇꯥꯔꯝꯕꯅꯤꯀꯣ ꯑꯣ ꯑꯩ ꯄꯨꯡ ꯌꯦꯡꯗꯤꯌ ꯑꯗꯣ
ꯎ ꯃꯪ ꯃꯪ ꯃꯪ ꯃꯪ ꯂꯩꯕꯖ ꯑꯩꯅ ꯇꯧꯔꯛꯄꯒ ꯃꯥꯜꯂꯦꯀꯣ
ꯅꯠꯇꯦ ꯄꯪꯇꯣꯝꯗ ꯇꯨꯝꯃꯒꯀꯣ
ꯑꯥ
ꯃꯤꯀꯞ ꯑꯃꯨꯛ ꯊꯣꯛ ꯑꯃꯨꯛ ꯇꯨꯝꯁꯤꯟ ꯑꯃꯨꯛꯁꯨ ꯇꯨꯝꯖꯟ ꯇꯧꯔ ꯂꯩ ꯉꯁꯥꯏ ꯄꯨꯡ ꯃꯔꯤ ꯈꯔ ꯍꯦꯟꯔꯛꯄ ꯃꯉꯥ ꯇꯥꯗ꯭ꯔꯤꯉꯩꯗꯩ ꯆꯨꯂꯛꯄ ꯅꯣꯡꯁꯦ ꯍꯧꯖꯤꯛꯐꯥꯎ ꯆꯨꯔꯤꯌꯦ
ꯑ ꯐꯖꯅ ꯆ꯭ꯨꯏꯅꯦ
ꯎ ꯐꯥꯏꯚ ꯐꯥꯏꯚ ꯑꯋꯥꯔꯁꯀꯨꯝꯕꯗꯤ ꯍꯦꯂꯝꯂꯅꯤ ꯐꯥꯏ ꯐꯥꯏꯁꯤ ꯃꯤꯅꯤꯠ ꯃꯔꯤ ꯃꯉꯥ ꯂꯦꯞꯄꯝꯕꯅꯤꯀꯣ ꯉꯍꯥꯛ ꯑꯗꯨꯒ ꯑꯗꯨꯝ ꯎꯝ ꯆꯨꯔꯂꯩꯔꯦ
ꯑꯗꯣ ꯏꯁꯤꯡ ꯆꯥꯎꯕꯒꯨꯝꯗꯤ ꯇꯧꯗꯦꯀꯣ
ꯏꯁꯤꯡꯗꯤ ꯆꯥꯎꯔꯔꯣꯢꯗ ꯅꯣꯡ ꯆꯨꯔꯛꯄꯗ ꯉꯥꯏꯔꯤꯌꯦ ꯍꯥꯏꯗꯤ ꯏꯁꯤꯡ ꯆꯥꯎꯔꯤꯁꯦ ꯆꯤꯡꯗ ꯊ꯭ꯔꯤ ꯇꯨ ꯐꯣꯔ ꯖꯦꯁ ꯀꯨꯝꯕꯁꯦ ꯀꯟꯇꯤꯅꯨꯁ ꯑꯣꯏꯅ ꯆꯨꯔꯒꯗꯀꯣ ꯆꯤꯡꯗꯒꯤ ꯆꯦꯗꯔꯒ ꯈ ꯑꯃꯨꯛ ꯍꯧꯕꯅꯦꯕ ꯇꯝꯄꯥꯛꯀꯤ ꯇꯨꯔꯦꯟꯜꯂꯤꯉꯩꯁꯤ ꯑꯩ ꯇꯝꯄꯥꯛꯇ ꯅꯨꯃꯤꯠ ꯃꯔꯤ ꯃꯉꯥꯅꯤ ꯆꯨꯔꯕꯁꯨ ꯆꯤꯡꯗ ꯆꯨꯗ꯭ꯔꯗꯤ ꯆꯥꯎꯋꯦ
ꯑꯗꯨꯅꯦ ꯑꯁ ꯑ ꯑꯁꯤꯗꯁꯨꯅꯦ ꯀꯣ ꯏꯁꯤꯡ ꯅꯣꯡꯗ ꯐꯖꯅ ꯉꯁꯤ ꯅꯨꯡꯗꯥꯡꯁꯤꯗꯤꯦ ꯑꯗꯨꯝ ꯆꯨꯕꯤꯈ꯭ꯔꯕ ꯆꯁꯤꯡ ꯆꯥꯎꯔꯅꯦ ꯆꯠꯊꯣꯛꯄ ꯌꯥ꯭ꯔꯥ
ꯅ ꯐꯥꯟꯗꯤ ꯆ ꯆꯨꯔ
ꯑꯗꯨꯅꯦ ꯑꯁ ꯅꯨꯡꯉꯥꯏꯇꯦꯕ ꯑꯗꯨ ꯆꯠꯊꯣꯛ ꯆꯠꯁꯤꯟꯒꯦ ꯍꯥꯏꯔꯦ ꯑꯗꯨꯃꯥꯏꯅ ꯆꯥꯎꯕꯗꯣ ꯌꯥꯝ ꯅꯨꯡꯉꯥꯏꯇꯦ ꯒꯥꯔꯤ ꯃꯆꯥ ꯆꯠꯂꯁꯨ ꯀꯣ ꯀꯥꯞꯁꯤꯟꯕꯅꯤꯅꯀꯣ ꯒꯥꯔꯤꯗꯨ ꯌꯥꯝꯈ꯭ꯔꯗꯤ ꯑꯃꯨꯛꯀ ꯈꯣꯡꯗꯣ ꯑꯃꯨꯛꯀ ꯃꯦꯠꯀꯅꯤꯅ ꯑꯗ ꯏꯁꯤꯡ ꯆꯥꯎꯔꯁꯦ ꯑꯁ ꯔꯁꯣꯏ ꯄꯅꯦ
ꯎ
ꯅꯨꯡꯉꯥꯏꯇꯕ ꯃꯇꯝꯗ ꯂꯩꯕꯒꯤ ꯅꯨꯡꯉꯥꯏꯇꯕ ꯍꯥꯏꯕꯁꯦ ꯑꯁꯤ ꯑꯃ ꯂꯩꯔꯦꯀꯣ ꯈꯨꯗꯣꯡ ꯆꯥꯕꯗꯣ ꯑꯗꯨ ꯆꯠꯊꯣꯛ ꯆꯠꯁꯤꯟꯗꯀꯣ ꯅꯨꯡꯉꯥꯏꯇꯕꯗꯣ
ꯆꯤꯡꯗꯅꯦ ꯅꯨꯡꯉꯥꯏꯕ꯭ꯔꯥ ꯑꯩꯁꯦ
ꯅꯨꯡꯉꯥꯏꯌꯦ ꯀꯩꯅꯣ ꯏꯁꯤꯡ ꯏꯁꯤꯡ ꯆꯥꯎ ꯏꯁꯤꯡ ꯆꯥꯎꯕꯁꯨ ꯂꯩꯇꯦ ꯆꯠꯊꯣꯛ ꯆꯠꯁꯤꯟ ꯕꯦꯔꯥ ꯂꯩꯇꯦ ꯑꯩꯈꯣꯏꯗꯤ ꯑꯩꯈꯣꯏꯗꯤ ꯄꯨꯔꯥ ꯑꯩꯈꯣꯏꯗꯤ ꯄꯨꯔꯥ ꯀꯩꯅꯣꯁꯨ ꯅꯠꯇꯦꯕ ꯑꯩꯈꯣꯏꯗꯤ ꯃꯌꯥꯏꯗꯅꯦꯕ ꯂꯩꯔꯤꯁꯦ
ꯑꯥ ꯑꯗꯨꯅꯦ ꯅꯨꯡꯉꯥꯏꯕ ꯍꯥꯏꯁꯦ
ꯅꯨꯡꯉꯥꯏꯌꯦ ꯅꯣꯏ ꯂꯩ ꯅꯣꯏꯅ ꯂꯩꯇꯕꯒꯤꯀꯣ ꯈꯪꯗꯕꯒꯤꯅꯦꯕ
ꯑꯈꯣꯏꯗꯤ ꯋꯥꯗꯧ ꯃꯥꯜꯂꯦ ꯍꯥꯏꯗꯤ ꯃꯣꯏ ꯆꯤꯡꯖ‌ꯦ ꯉꯥꯏꯈꯣꯕ ꯆꯤꯡꯖꯦꯀꯣ ꯑꯥ ꯅꯣꯡ ꯑꯥ ꯃꯩ ꯄꯥꯛꯅ ꯐꯪꯗꯕ ꯃꯐꯝꯁꯨ ꯂꯩꯀꯣ
ꯑꯗꯣ ꯑꯩꯈꯣꯏꯗꯤ ꯑꯁ ꯃꯩꯒꯤꯗꯤ ꯀꯝꯇ ꯈꯟ ꯋꯥꯅꯤꯡꯉꯥꯏ ꯂꯩꯇꯦ ꯐꯠ ꯄꯔꯦ ꯔꯤꯒꯨꯂꯔꯅꯦ ꯑꯩꯈꯣꯏꯗꯤ ꯀꯣ ꯆꯤꯡꯉꯥꯏꯔꯁꯨꯀꯣ ꯆꯤꯡ ꯅꯠꯇꯕꯒꯤ ꯆꯤꯡ ꯅꯠꯇꯦꯕ ꯇꯝ ꯄꯥꯛꯀꯨꯝꯕꯅꯦꯕꯀꯣ ꯑꯩꯈꯣꯏ ꯂꯧ ꯎꯕꯗꯨꯁꯨꯅꯦ ꯇꯝꯄꯥꯛ ꯆꯞ ꯃꯥꯟꯅꯩꯌꯦ ꯆꯤꯡꯒꯤ ꯇꯦꯕ ꯑꯩꯈꯣꯏꯗꯤ ꯑꯗꯣ ꯑꯩꯈꯣꯏꯅ ꯃꯌꯥꯏꯗ ꯂꯩꯈꯤꯕꯒꯤ ꯅꯨꯡꯉꯥꯏꯕꯗꯣ ꯏꯁꯤꯡ ꯅꯣꯡ ꯆꯨꯔꯁꯨ ꯏꯁꯤꯡ ꯆꯥꯎꯕ ꯈꯣꯠꯄ ꯑꯗꯨꯁꯨ ꯁꯨꯡꯂꯩ ꯂꯩꯇꯦ ꯂꯝꯕꯤ ꯅꯨꯡꯉꯥꯏꯇꯕ ꯑꯗꯨ ꯄ꯭ꯔꯣꯕꯂꯦꯝ ꯑꯃꯐꯥꯎ ꯂꯩꯇꯦꯕ ꯂꯝꯕꯤꯁꯨ ꯌꯥꯝ ꯅꯨꯡꯉꯥꯏꯌꯦ
ꯑꯗꯨ ꯀꯤꯖꯗ꯭ꯔꯥ ꯍꯥꯏꯁꯦ ꯂꯦꯟꯁ ꯂꯥꯏꯠ ꯇꯧꯔꯛꯄꯅꯦ ꯇꯧꯔ ꯇꯧꯔꯛꯑꯅꯤꯗ
ꯂꯦꯟꯁꯂꯥꯏꯠ ꯀꯨꯝꯕ ꯇꯧꯗꯨꯗꯤ ꯑꯥ ꯆꯤꯡ ꯅꯣꯅꯦꯔꯣꯝꯗꯀꯣ
ꯎꯝ
ꯂꯝꯕꯤꯗꯣ ꯑꯗꯨꯨꯔꯣꯝꯗꯅꯦꯕ ꯑꯩꯈꯣꯏꯗꯤ ꯑꯗꯨ ꯌꯧꯗꯦꯕ
ꯑꯣ
ꯅꯨꯡꯉꯥꯏꯌꯦꯅ ꯑꯗꯣ